ꯑꯔꯔꯕꯎ
ꯇꯌꯦ
ꯋꯦꯗꯔꯁ ꯈꯈꯤꯇꯪꯗꯔ ꯛꯄꯁꯦ ꯑꯏꯪ ꯑꯁꯥꯁꯦ ꯈꯤꯇ ꯏꯟꯊꯔꯛꯄꯁꯦ ꯅꯨꯡꯉꯥꯏꯇ꯭ꯔꯥ
ꯑꯁ ꯅꯨꯡꯉꯥꯏ ꯉꯁꯥꯏ ꯍꯣꯝ ꯆꯥꯛꯅꯕ ꯑꯗꯨꯒ ꯍꯥꯏꯔꯨꯔꯗꯤ ꯍꯧꯖꯤꯛ ꯐꯅꯥꯝꯕ ꯍꯕ
ꯑꯗꯨꯅꯦ ꯅꯣꯡ ꯇꯥꯕ ꯍꯧꯔꯛꯄ ꯑꯗꯨꯗꯅꯦ ꯑꯁ ꯅꯣꯡ ꯐꯅ ꯌꯥꯝ ꯇꯥꯗꯧꯕꯩ ꯅꯤꯡꯉꯨꯔꯦꯅ ꯈꯜꯂꯦ ꯑꯗꯨꯒꯗꯤ ꯅꯣꯡꯗ ꯈꯤꯇꯪ ꯈꯤꯑꯝꯃꯒ ꯑꯗꯨꯝ ꯍꯟꯈꯔꯦ
ꯑ ꯃꯩꯒ ꯑꯝꯇ ꯂꯥꯛꯑꯝꯗ꯭ꯔꯦꯗ
ꯃꯩꯗꯤ ꯑꯩꯈꯣꯏꯁꯨ ꯃꯨꯠꯂꯨꯒꯦ ꯂꯥꯛꯄ ꯀꯨꯏꯗ꯭ꯔꯤꯌꯦ ꯑꯩꯅ ꯃꯔꯝ ꯑꯃ ꯇ꯭ꯔꯥꯟꯁꯔ ꯐꯥꯔꯃꯔ ꯄꯣꯛꯈꯥꯏꯈ꯭ꯔꯕ ꯃꯥꯜꯂꯦꯅ ꯍꯥꯏꯅꯦꯕꯀꯣ ꯀꯩꯒꯤꯅꯣ ꯍꯥꯏꯀꯥꯟꯗ ꯑꯩꯁꯦ ꯑꯩꯈꯣꯏ ꯕꯦꯝ ꯑꯃ ꯂꯧꯕ ꯊꯣꯛꯏꯕꯀꯣ ꯁꯣꯔꯣꯛꯇ ꯑꯗꯨꯗꯩꯗ ꯃꯥ ꯂꯧꯕꯒꯤ ꯊꯣꯛꯄꯒꯤ ꯁꯣꯔꯣꯛ ꯍꯦꯛ ꯌꯧ ꯀꯥꯟꯗ ꯗꯣꯡ ꯎ ꯂꯥꯎꯈꯤꯕ ꯍꯥꯏꯗ ꯑꯗꯨꯒꯤ ꯇꯥꯏꯃꯤꯡꯗꯨꯗ ꯑꯩꯈꯣꯏꯒꯤ ꯀꯩꯅꯣ ꯆꯤꯡꯍꯥ ꯂꯩꯕꯥꯛꯀ ꯄꯨꯕ ꯑꯩꯈꯣꯏ ꯍꯩꯕ꯭ꯔꯥ ꯀꯥꯏꯅ ꯍꯥꯏꯕ ꯎꯝ ꯇꯥꯇꯥ ꯒꯥꯔꯤꯗꯣ ꯑꯗꯨꯏꯗꯨꯅ ꯍꯩꯊꯔꯛꯄꯒꯤ ꯈꯣꯟꯁꯨ ꯃꯥꯟꯕ
ꯎ
ꯑꯩꯈꯣꯏꯒꯤ ꯈꯪꯗꯦ ꯇ꯭ꯔꯥꯟꯁꯐꯣꯔꯃꯔꯒꯤꯁꯨ ꯃꯥꯟꯕ ꯑꯗꯨꯗꯩꯗ ꯑꯩꯈꯣꯏꯁꯦ ꯑꯩꯈꯣꯏ ꯂꯦꯞꯃꯤꯟꯅꯕ ꯑꯩꯈꯣꯏ ꯃꯁꯦꯟ ꯑꯉꯥꯡ ꯑꯩꯅ ꯑꯉꯥꯡ ꯉꯥꯔꯤꯉꯩꯗ ꯈꯪꯅꯕ ꯑꯝꯨ ꯂꯩ ꯁꯨꯝ ꯋꯥꯔꯤ ꯁꯥꯟꯅꯔꯒ ꯂꯦꯞꯃꯤꯟꯅꯕ ꯃꯥꯁꯨ ꯃꯥꯅꯁꯨ ꯍꯥꯏꯕ ꯇ꯭ꯔꯥꯟꯁꯐꯣꯔꯃꯔꯁꯦ ꯄꯣꯛꯈꯥꯏꯈ꯭ꯔꯕ ꯈꯪꯗꯦ ꯇꯣꯏꯁꯤꯕꯨ ꯇꯥꯟꯖꯥꯁꯤꯗ ꯃꯩꯁꯦ ꯃꯨꯠꯈ꯭ꯔꯤ ꯍꯥꯏꯕ ꯑꯗꯨꯗꯩꯗ ꯑꯩꯈꯣꯏꯅ ꯑꯃꯨꯛ ꯈꯜꯂꯤꯁꯤꯅ ꯅꯣꯡꯁꯨ ꯃꯔꯤꯛ ꯃꯔꯤꯛ ꯇꯥꯕ ꯍꯧꯔꯛꯄꯗꯨꯗ ꯅꯣꯡꯁꯦ ꯀꯟꯗꯣꯏꯔꯥ ꯈꯪꯗꯦ ꯑꯗꯨꯗꯨꯗꯒꯤ ꯃꯩ ꯃꯨꯠꯂꯤꯔꯥ ꯈꯪꯗꯦ ꯅꯨꯡꯁꯤꯠ ꯌꯥꯎꯗꯧ ꯃꯥꯜꯂꯤ ꯈꯣꯠꯂꯤ ꯀꯥꯏꯅ ꯍꯥꯏꯅꯔꯦ ꯑꯗꯩ ꯇ꯭ꯔꯥꯟꯁꯐꯣꯔꯃꯔꯁꯨ ꯃꯥꯜꯂꯤ ꯑꯃꯨꯛ ꯍꯥꯏꯅꯔꯦ ꯑꯗꯨꯃꯥꯏꯅ ꯇꯧꯔꯒ ꯉꯥꯏꯍꯥꯛꯇꯪ ꯂꯩꯔꯀꯥꯟꯗ ꯑꯉꯥꯡꯗꯣ ꯂꯥꯛꯑꯒ ꯑꯗꯨꯝ ꯆꯪꯃꯤꯟꯅꯔꯦ ꯑꯗꯨꯒ ꯃꯩꯗꯨ ꯁꯨꯡ ꯉ ꯂꯥꯛꯇ꯭ꯔꯦ ꯄꯨꯡ ꯚꯥꯏ ꯑꯃꯨꯛ ꯃꯌꯥꯝ ꯃꯨꯠꯂꯦ ꯑꯗꯨꯒ ꯂꯥꯛꯑꯦ ꯇ꯭ꯔꯥꯟꯁꯐꯣꯔꯃꯔꯗꯨ ꯑꯣꯏꯔꯒꯗꯤ ꯐꯔꯛ ꯇꯥꯗ
ꯑꯁ ꯃꯥꯅꯦ ꯊꯥꯏꯅꯒꯤ ꯇꯔꯥ ꯁꯕ ꯃꯩ ꯃꯨꯜꯂꯛ ꯂ ꯀꯥꯟꯗ ꯊꯥ ꯑꯃꯅꯤꯒ ꯂꯥꯛꯇꯕꯤ ꯐꯅ ꯀꯨꯏ ꯀꯨꯏ ꯂꯥꯛꯇꯕꯤꯗꯣ ꯑꯩꯈꯣꯏꯒꯤ ꯄ꯭ꯔꯤꯄꯦꯗ ꯀꯞ ꯄꯥꯟꯗ꯭ꯔꯤꯉꯩ ꯃꯇꯝꯗꯣ ꯅꯤꯡꯁꯤꯡꯕ ꯅꯤꯡꯁꯤꯡꯉꯛꯑꯦ
ꯑꯁ ꯑꯗꯨ ꯃꯇꯝꯗꯗꯤ ꯌꯥꯝ ꯋꯥꯏꯗ ꯂꯣꯗ ꯁꯦꯗꯤꯡꯅ ꯃꯔꯣꯟ ꯑꯃ ꯂꯣꯗ ꯁꯦꯗꯤꯡ ꯇꯥꯗ ꯀ ꯍꯥꯏ ꯅꯨꯡꯉꯥꯏꯇ ꯅꯨꯡ ꯇꯧꯕ ꯆ ꯇꯥꯕꯕꯨ ꯑꯣꯏꯔꯣ ꯂꯥꯏꯔꯤꯛ ꯂꯥꯏꯁꯨ ꯄꯥꯕꯕꯨ ꯑꯣꯏꯔꯣ ꯑꯃ ꯑꯃ ꯀꯩꯝ ꯅꯨꯡꯉꯥꯏꯇꯦꯗꯅꯀꯣꯩ ꯥꯏꯖꯦꯗ ꯑꯁ ꯌꯥꯝ ꯋꯥꯏꯦ ꯊꯥꯏꯔꯗꯤ ꯍꯧꯖꯤꯛꯅ ꯑꯃꯔꯣꯝꯗ ꯃꯩ ꯂꯥꯛꯇꯦ ꯍꯥꯏꯔꯒꯁꯨ ꯅꯣꯡꯃ ꯐꯥꯅꯒꯁꯨ ꯃꯨꯠꯇꯦꯗꯅ ꯌꯥꯝ ꯈꯦꯠꯅꯔꯦꯗ ꯊꯥꯏꯅꯒ ꯍꯧꯖꯤꯛꯀꯗꯤ
ꯊꯥꯏꯅꯒꯤꯗꯤ ꯅꯣꯡꯃ ꯂꯥꯛꯑꯒ ꯅꯣꯡꯃ ꯃꯨꯠꯄꯥꯗꯤ ꯅꯣꯡꯃ ꯂꯥꯛꯑꯒꯅꯤ ꯃꯨꯠꯄ ꯑꯁ ꯑꯗꯨꯒ ꯇꯤꯚꯤꯗꯁꯨ ꯀꯦꯕꯟ ꯀꯩꯅꯣꯒ ꯑꯩꯈꯣꯏꯒꯤ ꯁꯤꯟ ꯇꯤ ꯚꯤ ꯑꯥꯏ ꯁꯤ ꯇꯤ ꯚꯤ ꯊꯣꯛꯇ꯭ꯔꯤꯉꯩꯒꯤ ꯗꯤꯗꯤ ꯀꯦ ꯏꯝꯐꯥꯜ ꯊꯣꯛꯄ ꯃꯇꯝꯗ ꯏꯃꯥ ꯏꯄꯦꯜ ꯑꯃ ꯑꯁ ꯑꯗꯨꯒꯗꯤ ꯐꯟꯅ ꯌꯦꯡꯉꯝꯃꯤꯅꯤꯅꯦꯀꯣ
ꯎꯝ ꯊꯥꯏꯅꯗꯤ ꯏꯕꯨꯡ ꯇꯤꯚꯤ ꯌꯦꯡꯕꯒꯁꯦ ꯌꯨꯝ ꯌꯨꯝꯗ ꯂꯩꯇ꯭ꯔꯤꯉꯩꯗꯗꯤ ꯑꯁ ꯃꯤ ꯃꯌꯨꯝꯗ ꯆꯠ ꯆꯠꯇꯅ ꯃꯁꯗꯩꯁꯤꯗ ꯃꯍꯥꯚꯥꯔꯠ ꯔꯥꯃꯥꯌꯟꯒꯁꯤꯦ ꯌꯦꯡꯕ ꯆꯠꯂꯤꯕꯅꯤ ꯑ ꯅꯨꯡꯉꯥꯏꯌꯦ ꯑꯗꯨ
ꯎꯝ ꯑꯗꯣ ꯍꯧꯖꯤꯛꯇꯤ ꯇꯤꯕꯤꯁꯤ ꯀꯌꯥ ꯌꯦꯡꯅꯗ꯭ꯔꯦꯗꯣ ꯐꯣꯟ ꯊꯣꯛꯂꯛꯈꯤꯕꯗ ꯑꯩꯅꯤꯗ ꯄꯨꯝꯅꯃꯛꯁꯦ ꯅꯠꯇ꯭ꯔꯥ
ꯌꯦꯡꯅꯗꯕ ꯅꯠꯇꯦ ꯁꯨꯛꯌꯦꯡ ꯌꯦꯡꯕꯕꯨ ꯎꯗ꯭ꯔꯦ ꯑꯩꯈꯣꯏ ꯁꯤꯗ ꯂꯩꯔꯤꯕ ꯇꯤꯚꯤ ꯃꯌꯥꯝꯁꯦ ꯀꯥꯡꯒ ꯊꯥꯡꯂꯣꯏ ꯑꯣꯏꯔ ꯂꯩ ꯍꯥꯏꯕ ꯀꯅꯥꯝ ꯁꯤꯖꯤꯟꯅꯗ꯭ꯔꯦ ꯍꯥꯏꯕ ꯑꯗꯒꯤ ꯇꯤꯕꯤ ꯎꯝ ꯊꯥꯏꯅꯒꯤ ꯇꯤꯚꯤ ꯃꯅꯤꯡ ꯄꯣꯝꯕꯤꯗꯤ ꯂꯥꯏꯗꯅ ꯇꯤꯚꯤ ꯑꯄꯥꯛ ꯄꯗꯨꯐꯥꯎꯗ ꯑꯃꯐꯥꯎ ꯁꯤꯖꯤꯟꯅꯗ꯭ꯔꯦ ꯍꯣꯟꯗ ꯉꯥꯛꯇ ꯑꯉꯥꯡꯗꯨꯗꯒꯤ ꯀꯩꯗ ꯑꯍꯟꯗꯒꯤ ꯐꯣꯛ ꯑꯉ ꯛꯇꯅ ꯌꯦꯡꯉꯤꯅꯦꯌꯥꯝꯁꯦ ꯇꯤꯚꯒꯗ ꯁꯤꯠꯄꯨ ꯁꯤꯠꯂꯤ ꯑꯗꯨꯕꯨꯗꯤ ꯂꯨꯍꯣꯡꯕꯒꯨꯝꯕ ꯌꯥꯎꯕꯗꯕꯨꯗꯤ ꯑꯗꯨꯝ ꯃꯌꯥꯝꯁꯦ ꯍꯥꯞꯅꯩꯗꯅꯀꯣ ꯆꯠꯅꯕꯤ ꯑꯃ ꯑꯣꯏꯅ ꯑꯗꯣꯝꯗ ꯁꯤꯠꯇꯣꯡ ꯃ ꯉꯥꯏꯔꯦ ꯑꯗꯨꯒ ꯁꯤꯖꯤꯟꯅꯕꯗꯤ ꯀꯥ ꯍꯦꯟꯅꯗꯤ ꯀꯩꯁꯨ ꯁꯤꯖꯤꯟꯅꯗ꯭ꯔꯦꯗ
ꯃꯥꯅꯦ ꯁꯤꯖꯤꯟꯅꯗ꯭ꯔꯦ ꯑꯗꯣ ꯑꯩ ꯁꯤꯖꯤꯟꯅꯒꯦ ꯍꯥꯏꯔꯒꯅ ꯈꯔ ꯌꯥꯝꯅ ꯑꯍꯜ ꯑꯣꯏꯔꯛꯄ ꯈꯠ ꯂꯩꯗꯅ ꯃꯃꯤꯠꯀ ꯐꯣꯟ ꯉ ꯉꯝꯃꯛꯇꯕꯗ ꯇꯤꯚꯤꯒꯨꯝꯕ ꯌꯦꯡꯍꯟꯕꯗꯤ ꯌꯥꯅꯤ ꯑꯗꯨꯝꯕ ꯃꯣꯏꯒꯤ ꯁꯨꯝ ꯅꯨꯡꯉꯥꯏꯕ ꯁꯥ ꯉꯥꯒꯤ ꯑꯣꯏꯔꯒꯁꯨ ꯑꯩꯈꯣꯏꯒꯤ ꯑꯗꯒꯤ ꯤ ꯂꯥ ꯐꯂꯥꯋꯦ ꯑꯗꯨꯝ ꯇꯤꯕꯤꯗ ꯊꯥ ꯌꯦꯍꯟꯕ ꯑꯗꯨꯝ ꯌꯥꯅꯤ ꯅꯍꯅ ꯭ꯔ
ꯌꯥꯏ ꯑꯗꯨꯕꯨꯗꯤ ꯑꯗꯒꯤ ꯑꯃꯁꯨꯡ ꯑꯃꯁꯨ ꯅꯤꯡꯁꯤꯡꯉꯦꯅ ꯑ ꯇꯤ ꯄꯤ ꯄꯜꯂꯛꯄꯗꯒꯤ ꯊꯥꯏꯅꯒꯤ ꯑꯩꯈꯣꯏꯒꯤ ꯇꯦꯞꯇꯣ ꯀꯩꯅꯣ ꯍꯥꯞꯄꯒ ꯑꯩꯈꯣꯏꯒꯤ ꯑꯃ ꯎꯝ ꯀꯦꯁꯦꯠ ꯀꯩꯅꯣꯗꯣ ꯃꯅꯨꯡꯗ ꯃꯔꯤꯒ ꯌꯥꯎꯕꯗ ꯑꯗꯨ ꯍꯥꯞꯄꯒ ꯇꯥꯟꯅꯔꯝꯕ ꯃꯌꯥꯝꯗꯣ ꯑꯃꯨꯛꯅꯤ ꯍꯧꯖꯤꯛꯇꯤ ꯑꯃꯨꯛꯅꯤ ꯀꯅꯥꯝꯇꯦꯛꯄꯗ ꯇꯥꯟꯅꯗ꯭ꯔꯦ ꯍꯥꯏꯕ ꯅꯨꯡꯁꯤ ꯌꯥꯝꯅ ꯃꯇꯝꯒꯤ ꯑꯑꯣꯟꯕ ꯍꯥꯏꯖꯩ
ꯎꯝ ꯑꯩꯈꯣꯏꯗ ꯑꯩꯁꯨ ꯎꯄꯨ ꯄꯤꯛ ꯊꯟꯕ ꯑꯃ ꯂꯩ ꯑꯗꯨꯒꯤ ꯇꯤꯤꯁꯦꯠ ꯀꯦꯔꯤꯦꯝꯅ ꯂꯧꯊꯣꯛꯑꯀꯥꯟꯗ ꯏꯁ ꯃꯈꯜ ꯃꯈꯜ ꯀꯩꯅꯣ ꯌꯥꯝ ꯁꯥꯟꯅꯔꯗ ꯑꯗꯨꯒ ꯑꯔꯪꯕꯗꯣ ꯃꯅꯨꯡꯒꯤꯗꯣ
ꯇꯥꯇꯥꯒꯤ ꯀꯩꯅꯣꯗꯒ ꯑꯩꯈꯣꯏꯒꯤ ꯃꯥꯒꯤ ꯀꯃꯥꯏꯅ ꯍꯥꯏꯗꯣꯏꯅꯣ ꯇꯥꯇꯥꯒꯤ ꯃꯃꯥꯏꯒꯤ ꯑꯩꯈꯣꯏꯒꯤ ꯍꯦꯟꯗꯜꯗ ꯑꯩꯈꯣꯏꯒꯤ ꯀꯃꯥꯏꯅ ꯍꯥꯏꯗꯣꯏꯅꯣ ꯃꯆꯩ ꯑꯃꯃꯝ ꯌꯣꯛꯈꯠꯄꯗꯣ ꯑꯗꯨꯗꯒ ꯃꯔꯤꯒ ꯀꯤꯔꯒ ꯇ꯭ꯔꯤꯡ ꯇ꯭ꯔꯤꯡꯒ ꯀꯥꯞꯄꯒ ꯇꯧꯅ ꯍꯅꯤ ꯌꯥꯝꯅ ꯑꯗꯒꯤ ꯂꯧ ꯎꯕꯗ ꯃꯥꯒꯤ ꯑꯗꯨꯒꯤ ꯀꯦꯁꯦꯠꯀꯤ ꯃꯔꯤꯗꯨꯅ ꯉꯁꯥꯏꯒꯤ ꯆꯩꯗ ꯀꯩꯅꯣ ꯇꯧꯔꯒ ꯑꯩꯈꯣꯏꯒꯤ ꯌꯨꯡꯉ ꯌꯨꯡꯉꯒ ꯑꯗꯨꯒꯤ ꯃꯔꯤꯗꯨꯅ ꯂꯣꯏ ꯀꯣꯏꯁꯜꯂꯒ ꯑꯩꯈꯣꯏ ꯎꯆꯦꯛ ꯀꯣꯌꯥ ꯆꯪꯗꯅꯕꯅꯦ ꯀꯥꯏꯅꯁꯨ ꯉꯥꯡꯅꯩꯌꯦꯕꯀꯣ ꯍꯪꯦꯗ ꯃ ꯃ ꯇꯪꯒꯤꯤ ꯇꯔ
ꯃꯥꯅꯦ ꯑꯗꯒꯤ ꯍꯌꯦꯡꯗꯤ ꯑꯩꯗꯤ ꯀꯩꯅꯣꯕꯨ ꯇꯧꯁꯤꯔ ꯈꯜꯂꯤꯌꯦ ꯍꯌꯦꯡꯁꯦ ꯑꯩꯅ ꯑꯌꯨꯛ ꯅꯦ ꯈꯔ ꯉꯟꯅ ꯑꯩꯁꯦ ꯊꯕꯛ ꯆꯠ ꯀꯗꯧ ꯂꯩꯕꯅꯤꯅ ꯑꯩꯈꯣꯏꯁꯤꯦ ꯏꯇꯩ ꯃꯈꯣꯏ ꯑꯃꯃ ꯉꯥꯏꯔꯒꯗꯤ ꯊꯦꯡ ꯇꯧꯕ ꯑꯗ ꯍꯌꯦꯡꯁꯤ ꯎꯇꯤ ꯑꯁꯪꯕ ꯊꯣꯡꯁꯤꯦꯔꯥ ꯈꯜꯂꯦ ꯎ ꯇꯦꯁꯪ ꯊꯣꯡꯕꯁꯦ ꯑꯩꯈꯣꯏꯒꯤ ꯄꯥꯡꯈꯣꯛꯂꯥ ꯑꯗꯒꯤ ꯑꯩꯈꯣꯏꯒꯤ ꯈꯥꯃꯦꯟ ꯑꯁꯤ ꯃꯅꯥ ꯑꯗꯒꯤ ꯃꯣꯟꯖꯥꯎꯕꯤ ꯑꯗꯒꯤ ꯀꯩꯅꯣ ꯁꯦꯕꯣꯠ ꯃꯅꯥꯁꯨ ꯍꯥꯞꯅꯕꯒꯨꯝ ꯇꯧꯗꯅꯤ ꯁ ꯍꯥꯏꯅ
ꯁꯦꯕꯣꯠ ꯃꯅꯥ ꯍꯥꯞꯄꯁꯨ ꯌꯥꯏ ꯀꯝꯐꯣꯏ ꯃꯅꯥ ꯍꯥꯞꯄꯁꯨ ꯌꯥꯏ ꯀꯝꯐꯩ ꯃꯅꯥ ꯍꯥꯞꯄ ꯑꯗꯨꯝ ꯑꯣꯏꯅꯝꯕꯅꯦ ꯁꯦꯕꯣ ꯃꯅꯥꯁꯨ ꯑꯣꯏꯅꯝꯕꯅꯦ ꯑꯗꯒꯤ ꯑꯩꯈꯣꯏꯒꯤ ꯃꯣꯔꯣꯛ ꯃꯄꯥꯟ ꯃꯔꯣꯔꯣꯛ ꯄꯥꯝꯕꯤ ꯍꯥꯏꯕ꯭ꯔꯣ ꯀꯩꯅꯣꯝ ꯍꯥꯏꯕꯅꯤꯅ ꯑꯃ ꯑꯩꯈꯣꯏꯒꯤ ꯃꯅꯥꯗ ꯇꯛ ꯁꯪꯕ ꯑꯃꯈꯛ ꯂꯩꯕꯅꯤꯅ ꯃꯒꯤ ꯃꯍꯩꯗꯣ ꯑꯩꯈꯣꯏꯒꯤ ꯃꯇꯨꯝ ꯃꯆꯥ ꯃꯆꯥ ꯃꯆꯥ ꯄꯥꯜꯂꯒ ꯑꯃꯈꯛ ꯂꯝꯕꯤ ꯂꯝꯍꯥꯡꯗ꯭ꯔꯒ ꯄꯪꯍꯧꯗꯍꯧꯕ ꯄꯣꯠꯅꯤꯅ ꯑꯗꯨꯏꯗꯣ ꯑꯗꯨꯗꯨꯁꯨ ꯍꯥꯞꯅꯕꯅꯦ ꯑꯗꯒꯤ ꯍꯪꯒꯥꯝ ꯇ ꯌꯥꯏ ꯑꯪꯒꯥꯥꯝ ꯑꯅꯧꯕꯧꯕ ꯃꯆꯥ ꯃꯆꯥꯗꯣ ꯍꯥꯎꯕꯅꯦ ꯆꯒꯦꯝ ꯐꯣ ꯑꯁꯤꯁꯨ ꯉ ꯆꯒꯦꯝꯄꯣꯝꯕ ꯍꯥꯏꯔ ꯑꯩꯁꯦ ꯁꯣꯔꯤ ꯂꯥꯟꯈ꯭ꯔꯦ ꯑꯩꯁꯦ ꯎꯇꯤ ꯍꯥꯏꯕ
ꯃꯥꯅꯦ ꯑꯗꯩ ꯆꯒꯦꯝ ꯄꯣꯝꯕꯁꯨ ꯑꯗꯨꯝ ꯍꯥꯏꯕꯗꯤ ꯁꯨꯝ ꯃꯤꯅ ꯆꯤꯟꯗ ꯍꯥꯏꯕ ꯋꯥꯅꯦ ꯑꯗꯨ ꯍꯥꯏꯔ ꯀꯩꯅꯣꯅꯤ ꯆꯪꯉꯦ ꯑꯩꯈꯣꯏꯒꯤ ꯆꯒꯦꯝ ꯄꯣꯝꯕꯁꯨ ꯁꯥꯒꯩ ꯁꯦꯡꯅ ꯉꯥ ꯑꯃ ꯊꯣꯡꯉꯦꯅ ꯐꯣꯏ ꯆꯒꯦꯝ ꯄꯣꯝꯕꯅ ꯍꯦ ꯃꯆꯟ ꯆꯪꯉꯦ ꯍꯥꯏꯕ ꯃꯅꯥ ꯃꯁꯤꯡ
ꯆꯪꯉꯦ ꯃꯆꯜ ꯆꯪꯉꯦ ꯁꯦꯟ ꯆꯪꯕ ꯍꯦꯜꯂꯤ ꯆꯒꯦꯝ ꯄꯥꯝꯕ ꯍꯥꯏꯕ ꯌꯥꯅꯤ ꯈꯖꯤꯡ ꯊꯥꯛꯂꯛꯀꯅꯤ ꯃꯗꯩꯗ ꯑꯗꯩ ꯉꯝꯖꯔꯒꯗꯤ ꯑꯃꯨꯛ ꯎꯝ ꯔꯧ ꯑꯌꯥꯏꯕꯅꯤ ꯈꯪꯗꯦ ꯂꯩꯇꯅꯀꯣ ꯑꯗꯨꯒꯨꯝꯕ ꯃꯈꯜ ꯃꯈꯜꯒꯤ ꯉꯥ ꯃꯌꯥꯝ ꯑꯃ ꯊꯥꯛꯄ ꯌꯥꯏ ꯍꯦꯟꯅ ꯍꯥꯎꯅꯅꯕꯒꯤ ꯑꯗꯒꯤ ꯏꯀꯥꯏꯊꯕꯤꯒꯗ ꯑꯗꯨꯝ ꯊꯛꯅꯩ
ꯟ ꯍꯟꯗꯛ ꯆꯨꯅꯦ ꯇꯧꯔꯤꯕꯅꯤꯅꯦꯍ ꯀꯩꯅꯣꯒꯤ ꯑꯩꯈꯣꯏꯒꯤ ꯑꯩꯅ ꯒꯥꯔꯤ ꯆꯥꯕ ꯌꯥꯗꯕꯤ ꯊꯥꯎ ꯂꯦꯞꯄꯤꯅ ꯅꯨꯃꯤꯠ ꯇꯔꯥꯅꯤꯒꯤ ꯇꯧꯔꯝꯕꯗꯣ ꯑꯗꯨ ꯑ ꯆꯒꯦꯝ ꯄꯣꯝꯕꯕꯁꯤ ꯄꯨꯔꯥ ꯄꯣꯝꯃꯦ ꯊꯥꯎ ꯉꯧꯗꯕꯤꯗ ꯑꯗꯨꯁꯨ ꯑꯗꯨꯝ ꯍꯥꯎꯋꯅꯦ ꯊꯥꯏꯅꯒꯤ ꯑꯍꯟꯅꯗ ꯇꯧꯔꯝꯃꯦ ꯍꯥꯏꯗꯤ ꯊꯥꯎ ꯑꯉꯧꯗꯕꯤꯗ ꯃꯆꯠ ꯂꯣꯏ ꯁꯨꯅ ꯍꯥꯞꯄꯒꯅꯦ ꯃꯆꯨ ꯀꯩꯀꯩ ꯍꯥꯞꯄꯒ ꯑꯗꯨꯝ ꯐꯨꯠꯄ ꯑꯗꯨꯁꯨ ꯑꯗꯨꯝ ꯍꯥꯎꯋꯦ ꯍꯥꯏꯕ
ꯃꯔꯩ ꯃꯨꯟꯖꯟꯅ ꯐꯖꯅ ꯇꯧꯔꯒꯗꯤꯅꯦ ꯄꯣꯠ ꯈꯨꯗꯤꯡꯃꯛꯁꯦ ꯂꯣꯏꯅꯃꯛ ꯍꯥꯎꯕ ꯉꯥꯛꯇꯅꯤꯗ
ꯑ
ꯊꯥꯏꯅꯗꯤ ꯑꯌꯥꯝꯕꯅ ꯁꯨꯝ ꯃꯤꯁꯤꯡꯁꯦ ꯑꯩꯈꯣꯏꯒꯤ ꯁꯦꯟꯗꯥꯟ ꯂꯝꯕꯤꯁꯦ ꯏꯔꯩ ꯂꯩꯇꯕꯅꯤꯅꯀꯣ ꯑꯗꯨꯅꯨꯡ ꯃꯥꯟꯅꯕꯅꯤꯅ ꯑꯗꯨꯝ ꯑꯩꯈꯣꯏꯒꯤ ꯎꯇꯤ ꯎꯇꯤ ꯆꯒꯦꯝ ꯍꯥꯏꯗꯔꯥ ꯀꯩꯅꯣꯝ ꯍꯥꯏꯅ ꯃꯣꯏꯁꯦ ꯑꯗꯨꯃꯥꯏꯅ ꯊꯣꯡꯉꯒ ꯑꯌꯥꯝꯕ ꯑꯗꯨꯝ ꯇꯥꯅꯔꯛꯑꯦ ꯍꯥꯏꯌꯦꯕ ꯏꯟꯖꯥꯡ ꯑꯃ ꯇꯣꯉꯥꯟꯅ ꯊꯣꯡꯗꯕꯤꯗꯣ ꯆꯥꯛ ꯀꯞꯄꯂ ꯄ ꯄꯨꯟꯁꯤꯜꯂ ꯄꯨꯟꯁꯤꯜꯂ ꯊꯣꯡꯕꯤꯗꯣ ꯑꯗꯨꯒꯨꯝꯕ ꯌꯥꯝ ꯆꯥꯔꯛꯑꯦ ꯍꯥꯏꯕ
ꯃꯥꯅꯦ ꯑꯗꯨꯗꯨꯅꯤ ꯆꯠꯀꯦ ꯃꯨꯔꯇꯤ ꯍꯥꯏꯁꯦ ꯃꯣꯏꯅ ꯁꯥꯏꯅꯒꯤ ꯑꯗꯒꯤ ꯀꯩꯅꯣꯒ ꯇꯧꯋꯦ ꯍꯥꯏꯅꯤ ꯀꯩꯅꯣ ꯌꯦꯔꯨꯝ ꯉꯧꯔꯛꯄꯒꯁꯦ ꯑꯩꯈꯣꯏꯒꯤ ꯌꯥ ꯀꯦꯕ ꯃ ꯦꯟ ꯃꯅꯥꯗꯒ ꯌꯦꯔꯨꯝ ꯍꯧꯔꯛꯑꯦ ꯍꯥꯏꯕꯅꯦ ꯁꯊꯥꯎ ꯌꯥꯎꯗꯕꯤꯗ
ꯃꯥꯏꯔꯦꯟ ꯃꯅꯥ ꯑꯗꯨꯒꯨꯝꯕꯗꯨꯗ ꯍꯧꯕ ꯑꯃ ꯇꯧꯋꯦ ꯑꯩꯈꯣꯏꯗꯤ ꯆꯥꯔꯛꯇ꯭ꯔꯦ ꯑꯗꯨꯒꯤ ꯃꯇꯝꯗꯨꯗꯤ ꯑꯩꯈꯣꯏ ꯌꯧꯔꯛꯇ꯭ꯔꯦ ꯍꯧꯖꯤꯛꯁꯨ ꯑꯗꯨꯝ ꯈꯔ ꯆꯥꯅꯕꯗꯤ ꯑꯗꯨꯝ ꯌꯥꯎꯔꯤ
ꯃꯍꯥꯎꯗꯤꯦ ꯑꯗꯨꯒꯤ ꯊꯥꯎ ꯌꯥꯎ ꯇꯧꯕꯕꯤꯗ ꯃꯔꯦ ꯃꯅꯥ ꯃꯊꯛꯇ ꯍꯥꯏꯖꯕꯗ ꯄꯨꯔꯥ ꯀꯩꯅꯣ ꯑꯐꯨꯠꯄꯒꯤ ꯃꯍꯥꯎꯅꯤꯅ ꯐꯪꯉꯝꯗꯣꯏꯁꯦ ꯅꯠꯇ꯭ꯔꯒꯤꯔꯨꯝ ꯍ
ꯑꯩꯒꯤ ꯌꯦꯟ ꯑꯍꯨꯝꯈꯛ ꯂꯣꯏꯖꯕꯗꯣ ꯌꯦꯟꯗꯨ ꯂꯣꯏꯐꯝ ꯂꯩꯇ꯭ꯔꯦ ꯌꯨꯝ ꯁꯥꯖꯤꯟꯕꯁꯤꯗ ꯑꯗꯩꯗ ꯌꯦꯟꯗꯣ ꯌꯣꯟꯊꯣꯛꯑꯒꯦ ꯇꯧꯕꯗ ꯑꯩꯈꯣꯏ ꯀꯀꯥꯒꯤ ꯃꯆꯥꯅꯨꯄꯥꯅ ꯃꯥꯏ ꯃꯆꯥꯅꯨꯄꯥꯗꯣ ꯍꯟꯗꯛ ꯇꯦꯟꯒꯤ ꯄꯔꯤꯈꯥꯗꯣ ꯄꯥꯁ ꯇꯧꯕꯗꯨꯗ ꯃꯃꯥꯟꯅꯕ ꯑꯃ ꯀꯧꯔ ꯆꯥꯛ ꯄꯤꯖꯗꯕꯅꯤꯅ ꯑꯃꯗꯤ ꯂꯩꯈ꯭ꯔꯦ ꯑꯗꯨꯒ ꯑꯅꯤꯃꯨꯛ ꯉꯥꯏꯍꯧꯔꯣꯏꯗꯅ ꯑꯅꯤꯗꯨꯅ ꯉꯍꯥꯟ ꯑꯩꯈꯣꯏꯒꯤ ꯃꯃꯥꯡꯗꯒꯤ ꯅꯨꯄꯥ ꯑꯃꯈꯛꯅ ꯑꯃꯨꯛ ꯌꯦꯟ ꯂꯩꯕ꯭ꯔꯅ ꯍꯪꯕꯗꯨꯗ ꯌꯦꯟ ꯂꯩꯕ꯭ꯔꯥꯨ ꯃꯣꯏꯅ ꯌꯦꯦꯜ ꯂꯩꯕ꯭ꯔꯥ ꯍꯪꯉꯁꯤꯅꯇꯩ ꯅꯠꯇꯕ ꯃꯣꯏꯒꯤ ꯃꯆꯥꯗꯣ ꯑꯩꯈꯣꯏꯗ ꯇ꯭ꯋꯁꯟ ꯂ ꯑꯩ ꯌꯦ ꯎ ꯌꯣꯟꯗꯣꯏꯔꯥ ꯍꯪꯉꯛꯄ ꯑꯗꯣ ꯑꯅꯤꯈꯛꯇ ꯉꯥꯏꯔꯕꯅꯤ ꯑꯗꯨꯝ ꯂꯩꯒꯤꯁꯨ ꯂꯩꯔꯣ ꯍꯥꯏꯕꯗꯨꯗ ꯑꯃꯈꯛꯇꯪ ꯂꯧꯒ ꯑꯃꯃꯨꯛ ꯂꯧꯈ꯭ꯔꯦ ꯑꯗꯨ ꯑꯃꯈꯛꯇꯪ ꯅꯥꯝꯃ ꯇꯥ ꯂꯩꯍꯧꯔꯦ ꯃꯔꯨꯝꯗꯤ ꯂꯣꯏ ꯀꯣꯛꯏꯕ ꯉꯥꯛꯇꯅꯦꯕ ꯑꯗꯨ ꯂꯣꯏꯐꯝ ꯂꯩꯇꯕꯅꯤꯅ ꯐꯔꯛ ꯇꯥꯕꯗꯣ
ꯁꯨꯝ ꯌꯨꯝꯗꯨꯁꯨ ꯍꯥꯏꯒꯠꯈꯤ ꯇꯥꯔꯗꯤ ꯃꯊꯛꯇ ꯕꯣꯛꯁ ꯀꯩꯅꯣ ꯃꯆꯥ ꯑꯃ ꯎꯒꯤ ꯑꯃ ꯁꯥꯔꯒ ꯌꯥꯏꯗꯅ ꯑꯗꯨ ꯍꯥꯏꯒꯠꯇ꯭ꯔꯤꯕꯅꯤꯅꯀꯣ ꯈꯤꯇꯪ ꯖꯒꯥꯗꯣ ꯆꯤꯟꯕ ꯑꯣꯏ ꯑꯣꯏꯔꯅꯤ ꯑꯗꯣ ꯃꯔꯨꯝ ꯀꯣꯛꯄꯤꯗꯤ ꯄꯥꯃꯨꯌꯦ ꯑꯩꯗꯤ ꯂꯣꯏꯅꯤꯡꯉꯤ ꯑꯩꯁꯦ ꯃꯔꯨꯝ ꯀꯣꯛꯄꯤ ꯑꯃ ꯑꯅꯤꯐꯥꯎꯗꯤ ꯃꯔꯨꯝ ꯆꯥꯕꯒꯤ
ꯃꯔꯨꯝꯗꯨꯁꯨꯅꯦ ꯑꯩꯈꯣꯏ ꯗꯥ ꯍꯣꯏꯁꯦ ꯌꯥꯝ ꯌꯥꯝ ꯍꯪꯒꯣꯏꯒꯜꯂꯦ ꯑꯗꯨꯅꯅꯦ ꯃꯔꯨꯝ ꯑꯃꯇ ꯆꯥꯕꯤꯗꯦ ꯑꯩ ꯑꯩ ꯈꯛꯇꯅꯦ ꯆꯥꯁꯦ
ꯍꯪꯒꯣꯏ ꯍꯥꯏꯗꯣ ꯀꯩꯅꯣꯒꯤꯔꯥ ꯊꯥꯗꯣꯛꯄ ꯌꯦꯟ ꯑꯣꯏꯕꯩꯔꯥ ꯀꯒꯤꯅꯣ ꯊꯥꯗꯣꯛꯄ ꯌꯦꯟꯅ ꯍꯦꯟꯅ ꯐꯩ ꯍꯥꯏꯅꯦ ꯑꯗꯨꯅ ꯃꯣꯏꯁꯦ
ꯑꯗꯩ ꯌꯨꯝꯗ ꯇꯧꯕ ꯄꯣꯠꯁꯦ ꯌꯨꯝꯗ ꯂꯣꯏꯕ ꯌꯦꯟ ꯑꯣꯏꯔꯣ ꯑꯗꯒꯤ ꯑꯃ ꯑꯣꯏꯔꯣ ꯑꯃꯇ ꯆꯥꯗꯦ ꯍꯥꯏꯕ ꯈꯪꯕ꯭ꯔꯥ ꯑꯗꯨꯗꯨꯅ ꯎꯝ ꯆꯥꯕꯗꯤ ꯌꯥꯝ ꯍꯪꯒꯣꯏꯒꯟꯕꯗꯣ ꯑꯩꯩꯅ ꯍꯥꯏꯁꯤꯁꯦ ꯉꯥꯃꯨ ꯆꯥꯗꯦ ꯉꯀ꯭ꯔꯥ ꯆꯥꯗꯦ ꯑꯗꯒꯤ ꯉꯥꯆꯤꯛ ꯆꯥꯗꯦ ꯄꯣꯔꯣꯝ ꯆꯥꯗꯦ ꯑꯗꯨꯒꯨꯝ ꯑꯃꯇ ꯆꯥꯗꯦ ꯃꯥꯗꯤ ꯑꯩꯈꯣꯏꯅ ꯃꯔꯣꯜ ꯑꯃ ꯑꯃꯨꯛ ꯑꯗꯨꯒꯨꯝꯕ ꯑꯗꯨꯝ ꯀꯩꯝꯇ ꯀꯥꯏꯗꯦꯕ ꯆꯥꯕꯗ ꯍꯣꯏ ꯑꯩ ꯉꯥꯄ꯭ꯔꯨꯝꯒꯨꯝꯕ ꯆꯥꯕꯗꯤ ꯁꯨꯝ ꯍꯧꯖꯤꯛꯇꯤ ꯇꯜꯂꯦ ꯆꯥꯗ꯭ꯔꯦ ꯀꯨꯏꯔꯦ ꯆꯥꯈꯤꯗꯕ ꯑꯗꯨꯒ ꯑꯇꯩ ꯑꯇꯩ ꯉꯥꯀ꯭ꯔꯥ ꯉꯥꯃꯨ ꯀꯩꯀꯥ ꯆꯥꯕꯗꯤ ꯀꯩꯁꯨꯝꯇ ꯈꯟꯗꯦ
ꯑꯩꯁꯨ ꯑꯇꯩꯗꯤ ꯈꯟꯗꯦ ꯑꯗꯨꯒ ꯉꯥꯄꯔ꯭ꯨꯝ ꯄꯔ꯭ꯨꯝꯁꯦ ꯑꯉꯥꯡ ꯑꯣꯏꯔꯤꯉꯩꯗ ꯈꯤꯇꯪ ꯆꯥꯔꯝꯃꯦ ꯑꯗꯣ ꯍꯧꯖꯤꯛꯇꯤ ꯍꯪꯒꯣꯏꯔꯦ ꯑꯗꯨꯒ ꯀꯩꯅꯣꯁꯤ ꯑꯩꯅ ꯀꯩꯅꯣꯁꯦ ꯉꯀ꯭ꯔꯥ ꯀꯥꯗꯒꯤ ꯀꯩꯅꯣ ꯆꯥꯕꯝ ꯈꯪꯗꯕ ꯑꯃ ꯌꯥꯎ ꯇꯥꯎꯔꯀꯥꯟꯗꯁꯨ ꯈꯪꯗꯦ ꯃꯆꯤꯋꯣ ꯃꯔꯥꯡꯨꯑꯣ ꯒꯌꯥꯟ ꯃꯦꯟ ꯇꯥꯗꯦ ꯀꯩ ꯍꯥꯏꯗꯣꯏꯅꯣ ꯑꯗꯨꯒ ꯀꯩꯁꯨ ꯀꯩꯗꯅꯤ ꯈꯟꯗꯦ ꯀꯩꯅꯣ ꯄꯔꯨꯝꯁꯤꯗꯪꯗꯤ ꯍꯪꯒꯣꯏꯔꯦ ꯈꯤꯇꯪ ꯑꯇꯩꯗꯤ ꯀꯩꯁꯨ ꯇꯧꯗꯦ
ꯉꯥꯆꯤꯛ ꯆꯥꯕꯗꯤ ꯐꯩꯌꯦ ꯉꯥꯀ꯭ꯔꯥꯒꯨꯝꯕꯁꯦ ꯃꯣꯏꯗꯤ ꯏ ꯌꯥꯝ ꯍꯥꯞꯄꯦꯅ ꯍꯥꯏ ꯑꯗꯨꯒ ꯃꯣꯏꯗꯤ ꯃꯔꯨꯁꯨ ꯌꯥꯎꯗꯦꯕ ꯑꯩꯈꯣꯏ ꯃꯌꯥꯏꯗ ꯆꯦꯜꯂꯤꯕ ꯃꯔꯨꯗꯨꯕꯨꯗꯤ ꯌꯥꯎꯖꯔꯦꯗꯅꯀꯣ ꯑꯗꯨ ꯅꯠꯇꯕ ꯑꯇꯩ ꯑꯩꯈꯣꯏꯒꯤ ꯃꯇꯣꯡꯗ ꯃꯔꯨ ꯀꯩꯀꯥ ꯑꯃꯝꯇ ꯃꯣꯏꯗꯤ ꯌꯥꯎꯗꯦꯕ ꯉꯥꯃꯨꯁꯤꯅ ꯑꯃꯨꯛ ꯃꯔꯨ ꯃꯀꯨꯞ ꯃꯀꯨꯞ ꯌꯥꯝ ꯌꯥꯎꯕꯅꯦꯕ ꯉꯥꯃꯨ ꯆꯥꯕꯕꯨꯗꯤ ꯉꯥꯆꯤꯛ ꯉꯥꯀ꯭ꯔꯥ ꯆꯥꯕꯅ ꯍꯦꯟꯅ ꯅꯨꯡꯉꯥꯏꯕꯅꯤ
ꯑꯣ ꯎꯨꯃꯥ ꯑꯥ ꯍꯣꯏꯅꯦ ꯑꯗꯨꯕꯨꯗꯤ
ꯉꯁꯤꯗꯤ ꯀꯩ ꯃꯊꯦꯜ ꯆꯥꯒ꯭ꯔꯕ ꯅꯪꯗꯤ
ꯉꯁꯥꯏꯗꯣ ꯀꯩꯅꯣ ꯇꯧꯔꯦ ꯉꯁꯤꯗꯣ ꯑꯩꯈꯣꯏꯒꯤ ꯉꯁꯤ ꯊꯥꯔꯁꯗꯦꯅꯤꯗꯅ ꯊꯔꯁꯗꯦ ꯅꯠꯇ꯭ꯔꯣ ꯉꯁꯤ ꯃꯥꯅꯤ ꯗꯦꯠ ꯑꯦꯂꯚꯦꯟ ꯃꯥꯅꯤ ꯊꯔꯁꯗꯦ ꯑꯗꯨ ꯊꯥꯔꯁ ꯗꯦ ꯀꯩꯀꯥꯗ ꯁꯤ ꯎꯠꯂꯦ ꯑꯗꯨꯒꯤ ꯍꯋꯥꯏ ꯃꯦꯔꯥꯃꯦꯁ ꯇꯧꯔꯦ ꯑꯂꯨ ꯀꯥꯡꯃꯦꯟ ꯑꯃ ꯇꯧꯔꯒ ꯑꯗꯨꯃꯥꯏꯅ ꯆꯥ ꯂꯣꯏꯁꯤꯟꯈꯔꯦ ꯅꯨꯃꯤꯗꯥꯡꯁꯨ ꯁꯥꯛꯂ ꯑꯗꯒꯤ ꯑ ꯊꯥꯎꯂꯧꯎ ꯊꯥꯎ ꯇꯧꯔꯒ ꯂꯣꯟꯕꯤ ꯇꯗꯔ ꯑꯃꯗꯤ ꯇꯧꯗ ꯑꯣꯏꯔꯝꯒꯅꯤ
ꯐꯔꯦ ꯐꯔꯦ ꯑꯩ ꯑꯁꯣꯝꯗ ꯑꯩꯈꯣꯏ ꯃꯃꯤꯅ ꯀꯧꯔꯤ ꯑꯝꯇ ꯆꯠꯂꯨꯒꯦ
ꯍꯣꯏ-ꯍꯣꯏ-ꯍꯣꯏ